ꯍꯜꯂꯣ
ꯍꯜꯂꯣ ꯇꯥꯏꯌꯦꯀꯣ ꯂꯩꯁꯕꯤ
ꯇꯥꯏꯌꯦ ꯇꯥꯏꯌꯦ ꯀꯩꯗꯧꯕ꯭ꯔꯣ
ꯑꯩꯁꯦ ꯆꯥꯛꯆꯥꯔꯒ ꯂꯣꯏꯔꯒ ꯂꯦꯞꯔꯒ ꯂꯩꯌꯦ ꯅꯪꯗꯤ
ꯑꯣ ꯑꯩꯗꯤ ꯂꯨꯖꯕ ꯂꯨꯖꯕ ꯂꯣꯏꯔꯒ ꯀꯣ ꯂꯣꯏ ꯎꯝ ꯀꯩꯅꯣ ꯇꯧꯔꯒ ꯐꯦꯟ ꯃꯈꯥꯗ ꯂꯩꯕ ꯁꯝ ꯀꯪꯅꯤꯡꯉꯥꯏ ꯆꯥꯛ ꯆꯥꯔꯔꯝꯃꯅꯤꯀꯣ ꯅꯣꯏꯗꯤ
ꯍꯣꯏ ꯆꯥꯈ꯭ꯔꯦ
ꯑꯣ ꯑꯩꯁꯨ ꯑꯌꯨꯛꯀꯤ ꯆꯥꯛꯇꯣ ꯑꯃꯨꯛꯀ ꯆꯥꯏ
ꯑ ꯎꯇꯤ ꯌꯦꯟꯁꯥꯡꯗꯣ
ꯎꯝ
ꯍꯥꯎꯔꯝꯒꯅꯤ ꯑꯗꯨꯗꯤ
ꯍꯣꯏ ꯀꯩꯁꯨ ꯌꯥꯝ ꯍꯥꯎꯕ ꯅꯠꯇꯦꯗ ꯉꯁꯤꯒꯤꯗꯣ ꯈꯔ ꯊꯣꯡꯕꯗꯨ ꯈꯔ ꯁꯣꯏꯈ꯭ꯔꯦ
ꯎꯝ ꯀꯩꯁꯨ ꯀꯥꯏꯗꯦꯗ
ꯑꯩꯈꯣꯏꯗꯤ ꯈꯥꯃꯦꯟ ꯑꯁꯥꯡꯕꯒ ꯁꯧꯒ꯭ꯔꯤꯒ ꯆꯥꯏ
ꯍꯥꯎꯕꯅꯦ ꯑꯗꯨ ꯆꯝꯅ ꯊꯣꯡꯉꯒꯀꯣ ꯑꯗꯨ ꯈꯛꯇꯔꯣ ꯆꯥꯕ
ꯑꯗꯨꯒ ꯉꯔꯥꯡꯒꯤ ꯉꯥꯅꯨ ꯁꯥꯒꯤꯗꯣ ꯈꯔ ꯂꯩꯕꯀꯣ ꯑꯗꯨꯒ ꯑ ꯌꯦꯡꯂꯨꯝ ꯉꯧꯔꯒ ꯆꯥꯏ
ꯑꯁ ꯍꯥꯎꯒꯅꯤꯅꯦ ꯑꯗꯨꯗꯤ
ꯎꯝ ꯍꯥꯎꯋꯦ
ꯎꯝ ꯆꯥꯛ ꯃꯌꯥꯝ ꯆꯥꯕ꯭ꯔꯣ
ꯌꯥꯝ ꯌꯥꯝꯗꯤ ꯆꯥꯗꯦꯗ ꯑꯦ ꯍꯟꯗꯛꯀꯥꯟꯁꯦ ꯑ ꯀꯟꯇ꯭ꯔꯣꯜ ꯇꯧꯕꯅꯦ
ꯀꯔꯤꯒꯦ
ꯅꯣꯏꯃꯟꯈ꯭ꯔꯕꯒꯤꯀꯣ
ꯑꯦ ꯑꯦ ꯅꯣꯏꯕꯗꯨ ꯐꯖꯗ꯭ꯔꯣꯅꯦ
ꯐꯖꯩꯌꯦ ꯑꯗꯨ ꯑꯣꯏꯔꯁꯨ ꯋꯥꯕꯒꯤꯀꯣ
ꯎꯝ ꯍꯛꯆꯥꯡ ꯋꯥꯔꯗꯤꯀꯣ
ꯑꯥ ꯑ ꯅꯣꯏꯕꯁꯦ ꯃꯥꯏꯒꯨꯝꯕꯗꯤ ꯑꯗꯨꯝ ꯒ꯭ꯔꯣ ꯑꯞꯇꯤ ꯇꯧꯋꯦ ꯑꯗꯨꯕꯨ ꯑꯁ
ꯅꯣꯏꯕꯅꯀꯣ ꯃꯥꯏ ꯉꯧꯕ ꯑꯗꯨꯒ ꯑꯃꯨꯛꯀ ꯀꯪꯕꯅ ꯃꯥꯏ ꯃꯧꯕ
ꯎꯝ ꯑꯗꯨ ꯀꯩ ꯍꯥꯏꯁꯤꯔ ꯄꯤꯛꯅ ꯎꯏꯌꯦ ꯍꯥꯏꯕꯗꯣ ꯊꯤꯟ ꯑ ꯀꯪꯕꯗꯣ
ꯑ ꯑꯥ ꯀꯡꯉꯗꯤꯀꯣ
ꯎꯝ ꯃꯨꯁꯨ ꯃꯨꯑꯦ ꯑꯗꯨꯒ ꯊꯤꯁꯨ ꯊꯤꯌꯦ ꯑꯗꯨꯕꯨ ꯋꯥꯗꯤ ꯋꯥꯗꯦꯅ
ꯍꯣꯏ
ꯎꯝ ꯏꯀꯦ
ꯑꯩꯈꯣꯏ ꯂꯩꯀꯥꯏꯒꯤ ꯅꯨꯄꯤꯗ ꯅꯪ ꯉꯥꯡꯕ꯭ꯔꯥ
ꯍꯣꯏ ꯀꯔꯤꯔꯥ ꯑꯩꯗꯣ ꯀꯔꯤꯅꯣ ꯑꯃ ꯍꯥꯏꯒꯦ ꯇꯧꯕꯅꯦ ꯆꯧꯗꯣ
ꯍꯥꯥ
ꯆꯧ ꯆꯧꯗꯣ ꯆꯧ
ꯑꯣ ꯑꯣ ꯑꯣ
ꯇꯧꯗꯣ ꯉꯧꯔꯒ ꯆꯥꯕꯗꯨ ꯍꯥꯎꯕ ꯏꯊꯟꯇ ꯌꯨꯝꯗ ꯉꯥꯎꯕꯅ ꯍꯥꯎꯕ꯭ꯔ ꯑꯝ
ꯔꯤꯁꯤꯄꯤꯗꯣ ꯐꯖꯅ ꯂꯩꯔꯗꯤ ꯍꯥꯎꯗꯤ ꯍꯥꯎꯅꯤ ꯑꯗꯨꯕꯨ ꯈꯪꯗꯦꯀꯣꯔꯤꯁꯤ ꯄꯤ ꯌꯥꯝꯗ꯭ꯔꯗꯤ
ꯑꯩꯗꯤ ꯑꯗꯨꯝ ꯆꯥꯏ ꯏꯊꯟꯇ ꯑꯣꯏꯔꯁꯨꯀꯣ ꯎꯝ ꯀꯔꯤ ꯍꯥꯏꯁꯤꯔꯥ ꯑꯃ ꯑ ꯈꯥꯃꯦꯟꯒ ꯀꯣꯕꯤꯒ ꯈꯔ ꯁꯣꯏꯔꯒꯀꯣ
ꯑꯗꯨꯒ ꯌꯦꯟꯁꯥꯗꯣ ꯈꯔ ꯂꯩꯔꯗꯤ
ꯑꯣ ꯑꯗꯨ ꯍꯣꯏ ꯌꯦꯟꯗꯤ ꯂꯩꯇ꯭ꯔꯦ
ꯎꯝ ꯑꯦ ꯍꯧꯗꯣꯡ ꯂꯝꯕꯤꯗ ꯎꯑꯦ ꯃꯥꯒꯤ ꯃꯤꯠꯇꯣ ꯌꯥꯝ ꯁꯥꯏꯅꯤꯡ ꯑꯣꯏ ꯀꯤꯔꯦ ꯑꯗꯨꯝ ꯃꯥ ꯃꯥ ꯀꯤꯔꯒ ꯆꯠꯈ꯭ꯔꯦ ꯑꯩ ꯐ꯭ꯂꯥꯁ ꯂꯥꯏ ꯀꯥꯞꯄꯒꯤ
ꯑꯣ ꯍꯧꯗꯣꯡꯅ ꯑꯃꯨꯛꯀ ꯀꯤꯔꯕꯅꯤꯅꯦ
ꯎꯝ
ꯑꯩꯗꯤ ꯑꯁ ꯀꯣ ꯑꯩ ꯀꯩꯅꯣ ꯇꯧ ꯅꯪꯒꯤ ꯏꯁꯀꯤꯟꯗꯣ ꯅꯥꯅꯤꯡꯉꯗꯤ ꯀꯩꯅꯣ ꯇꯧꯑꯣ ꯑꯌꯨꯛꯇ ꯀꯣ ꯆꯝꯄ꯭ꯔꯥꯗ ꯑꯌꯨꯛ ꯗꯤ ꯑꯦꯝꯇ ꯏꯁꯇꯣꯃꯛꯇꯣꯀꯣ ꯄꯨꯛꯁꯦ ꯀꯩꯝꯇ ꯍꯣꯏ ꯆꯝꯄ꯭ꯔꯥꯒ ꯑꯗꯨꯒ ꯍꯧꯖꯤꯛꯀꯤ ꯁꯤꯡꯗꯣ ꯁꯤꯡꯒ ꯈꯤꯇꯪ ꯊ ꯁꯤꯡꯒꯨꯝꯕꯗꯤ ꯌꯥꯝ ꯍꯥꯞꯄꯗꯤ ꯑꯃꯨꯛꯀ ꯆꯈꯥꯎ ꯁꯣꯛꯀꯅꯤꯕꯀꯣ ꯈꯤꯇꯪ ꯈꯤꯇꯪ ꯍꯥꯞꯄꯒ ꯑꯗꯨꯒ ꯐꯨꯠꯂꯒ ꯊꯛꯑꯣ ꯑꯗꯨꯗꯣ ꯏꯁꯀꯤꯟ ꯐꯖꯅꯤꯡꯉꯥꯏ
ꯆꯝ ꯆꯝꯄ꯭ꯔꯥ ꯂꯩꯗꯤꯍꯦ
ꯑꯩꯗꯤ ꯂꯩꯌꯦ ꯉꯔꯥꯡꯗꯣ
ꯑꯧ ꯑꯧ ꯑꯩꯈꯣꯏ ꯏꯃꯥꯟꯅꯕꯤ ꯑꯩꯈꯣꯏꯒꯤ ꯌꯨꯝ ꯃꯅꯥꯛꯇꯨꯗꯣ ꯂꯩꯔꯝꯕ ꯌꯥꯏ
ꯍꯣꯏ ꯑꯩꯗꯤ ꯂꯩꯔꯒ ꯍꯧꯖꯤꯛꯀꯥꯟ ꯊꯛꯄꯅꯦ ꯑꯩꯁꯨ ꯃꯨꯕ ꯍꯧꯔꯦꯕ ꯀꯣ ꯁꯛꯁꯦ ꯑꯗꯨꯒ
ꯑꯦ ꯑꯩꯈꯣꯏꯒꯤꯗꯤ
ꯎꯝ ꯑꯩꯅꯀꯣ ꯀꯔꯤꯒꯤꯔꯥ ꯈꯪꯗꯦ ꯎꯝ ꯃꯨꯕ ꯑꯃꯒ ꯍꯧꯔꯦ
ꯎꯝ ꯉꯧꯒꯅꯤꯗ ꯈ꯭ꯔꯤꯁꯃꯥꯁ ꯃꯇꯝ ꯂꯥꯛꯑꯗꯤ
ꯈꯪꯗ꯭ꯔꯦ ꯌꯦꯡꯉꯁꯦ ꯑꯣ ꯎꯝ ꯈꯔ ꯀꯦꯕ ꯈꯣꯠꯄꯁꯨ ꯀꯣ
ꯎꯝ ꯀꯦꯕꯁꯨ ꯍꯩꯕꯗꯣ ꯌꯥꯝ ꯌꯦꯡꯕ ꯅꯨꯡꯉꯥꯏꯌꯦ ꯑꯩꯗꯤ
ꯍꯣꯏ ꯑꯗꯨꯁꯨ ꯍꯩꯇꯦ
ꯑꯩꯈꯣꯏꯗꯤ ꯀꯦꯕ ꯀꯨꯝꯕꯁꯦ ꯑꯁ ꯀꯩ ꯍꯥꯏꯁꯤꯔꯥ ꯄꯛꯁꯨ ꯄꯛꯇꯦ ꯍꯩꯁꯨ ꯍꯩꯇꯦ
ꯎꯝ ꯑꯗꯨꯗꯣ ꯄꯛꯀꯅꯤꯕ ꯑꯩꯈꯣꯏꯅꯀꯣ ꯑꯩꯈꯣꯏꯗ ꯆꯥꯟꯅꯕ ꯀꯦ ꯑꯩꯈꯣꯏꯗ ꯆꯠꯅꯕꯗꯣ ꯍꯩꯇꯕꯒꯤꯅꯦꯕ ꯍꯥꯏ ꯎꯝ ꯄꯣꯠ ꯇꯨꯁꯨ ꯇꯩꯕꯒꯤ ꯄꯣꯠꯁꯨ ꯂꯩꯇꯦ ꯑꯩꯈꯣꯏꯗꯤꯀꯣ ꯑꯗꯨꯒꯤꯅꯦ ꯃꯤ ꯍꯧꯖꯤꯛꯀꯥꯟ ꯃꯤꯁꯤꯡꯗꯤ ꯀꯩꯅꯣ ꯅꯦꯆꯔꯦꯜꯗ ꯐꯖꯕ ꯌꯥꯝ ꯌꯥꯎꯗ꯭ꯔꯕꯅꯤꯗ ꯍꯣꯢ ꯌꯥꯎꯗꯤ ꯌꯥꯎꯋꯦꯕꯀꯣ ꯑꯗꯨꯝ ꯀꯦꯕ ꯍꯩꯔꯗꯤ ꯑꯗꯨꯝ ꯐꯖꯕꯅꯦ
ꯎꯝ ꯑꯩꯈꯣꯏꯗꯤ ꯅꯦꯖꯔꯦꯜꯅꯦ
ꯎ ꯑꯩꯈꯣꯏꯗꯤ ꯑꯩꯈꯣꯏꯗꯤ ꯐꯖꯔꯕꯅꯤꯗ ꯃꯤꯒ ꯍꯥꯏꯔꯗꯤꯀꯣ
ꯍꯣꯏ ꯀꯦꯗꯕ
ꯍꯣꯏ ꯐꯖꯔꯕꯅꯦꯕ
ꯎꯝ
ꯀꯤꯃꯜꯂꯁꯨ ꯐꯠꯇꯦ ꯍꯌꯦꯡꯋꯥꯏ ꯑ ꯁꯀꯤꯟꯗꯣ ꯀꯩꯅꯣ ꯇꯧꯔꯛꯀꯅꯤ ꯍꯥꯏ ꯑꯗꯨꯅ
ꯐꯖꯅ ꯀꯦꯔꯗꯤ ꯑꯩꯒꯤꯗꯤ ꯌꯥꯝ ꯐꯖ ꯐꯖꯩ ꯀꯩ ꯍꯥꯏꯁꯤꯔꯥ ꯅꯨꯄꯤ ꯌꯥꯝ ꯊꯣꯛꯑꯦ ꯍꯥꯏꯕ ꯐꯖꯅꯒꯦꯕ ꯑꯩꯈꯣꯏꯗꯣ ꯑꯗꯣ ꯌꯦꯡꯕ ꯁꯨ ꯑꯗꯨꯝ ꯅꯨꯡꯉꯥꯏꯗ ꯑꯩꯈꯣꯏꯅ ꯀꯦꯕ ꯍꯩꯇꯕꯒꯤꯅꯦ
ꯍꯣꯏ
ꯃꯥꯏꯒꯨꯝꯕ ꯌꯥꯝ ꯍꯩꯕꯗꯣ ꯁꯩꯅꯤꯡ ꯁꯩꯅꯤꯡꯒꯣꯝꯗ ꯌꯥꯝ ꯀꯦꯕ ꯍꯥꯏꯕꯈꯣꯢꯗꯣ
ꯀꯦꯕ ꯍꯩꯕꯁꯤꯡꯗꯣ ꯍꯣꯏ ꯌꯦꯡꯕ ꯅꯨꯡꯉꯥꯏꯌꯦ
ꯎꯝ
ꯑꯩꯁꯨ ꯀꯦꯕꯒꯤ ꯄꯣꯠ ꯈꯔ ꯂꯩꯁꯤꯔꯥ ꯈꯟꯕ
ꯎꯝ ꯂꯩꯕ ꯌꯥꯏꯌꯦꯅ ꯎꯝ ꯑꯗꯨ ꯄꯥꯛ ꯇꯥꯡꯕꯅ ꯇꯥꯡꯕꯅꯗꯤ ꯐꯩꯀꯣ ꯑꯩꯈꯣꯏ ꯃꯥꯏꯒꯨꯝꯕꯗꯣ ꯀꯦꯕ ꯀꯦꯕ ꯃꯇꯝꯗꯁꯨ ꯐꯖꯩꯌꯦ
ꯎꯝ ꯍꯣꯡꯕꯗꯣ ꯏꯐꯦꯛ ꯂꯩꯒꯅꯦꯕꯀꯣ
ꯎꯝ ꯂꯩꯁꯨ ꯂꯩꯕꯅꯤ ꯎꯝ
ꯎꯝ ꯀꯩ ꯀꯤꯑꯦꯕ ꯃꯥꯢꯗꯣ ꯑꯃꯨꯛꯀ ꯀꯩꯅꯣ ꯇꯧꯔꯗꯤꯀꯣ ꯃꯥꯥꯏꯗꯤ ꯃꯤꯅ ꯍꯦꯛ ꯗꯥꯏꯔꯦꯛ ꯌꯦꯡꯕꯗ ꯃꯥꯏꯗ ꯍꯥꯟꯅ ꯌꯦꯡꯉꯤꯗꯅ
ꯎꯝ
ꯑꯗꯨꯅꯤ
ꯃꯥꯏꯗ ꯍꯥꯟꯅ ꯌꯦꯡꯉꯦ ꯑꯩꯈꯣꯏꯁꯨ ꯑꯗꯨꯃꯥꯏꯅ ꯎꯝ ꯎꯝ
ꯑꯗꯨꯝ ꯌꯦꯡꯕꯅꯦ ꯃꯤꯁꯦ ꯃꯥꯗꯤ ꯅꯣꯏꯔꯁꯨ ꯃꯁꯛ ꯐꯖꯩꯌꯦꯒ ꯍꯥꯏꯕꯗꯣ ꯑꯗꯨꯃꯥꯏꯅ ꯍꯥꯏꯌꯦꯕ ꯃꯁꯛꯄꯨ ꯐꯖꯔꯗꯤꯀꯣ ꯃꯤꯗꯤ ꯑꯗꯨꯝ ꯌꯥꯏꯑꯦꯕ
ꯃꯤꯁꯤꯡꯁꯦ ꯁꯛꯅ ꯑꯗꯨꯝ ꯌꯦꯡꯕꯅꯦ
ꯍꯣꯏ ꯁꯛꯅ ꯑꯗꯨꯝ ꯌꯦꯡꯕꯅꯦ ꯍꯥꯟꯅꯀꯣ ꯑꯪ ꯑꯪ ꯑꯪ ꯍꯣꯏ ꯊꯃꯣꯏꯗꯗꯤ ꯀꯅꯥꯁꯨ ꯎꯔꯣꯏꯕ ꯇ꯭ꯔꯥ ꯍꯥꯟꯅꯗꯤ
ꯔꯤꯜꯁꯀꯨꯝꯕ ꯌꯥꯝ ꯂꯩꯕꯗꯣ
ꯍꯣꯏ ꯊꯝꯃꯣꯏ ꯊꯃꯣꯏꯗ ꯍꯥꯏꯔꯁꯨ ꯀꯣ ꯊꯤꯃꯜꯂꯗꯤ
ꯌꯥꯗꯕꯅꯦꯕ
ꯑꯦꯛꯁ꯭ꯔꯦ ꯄꯥꯜꯂꯒ ꯆꯠꯄꯤ ꯍꯥꯏꯕꯗꯣ
ꯑꯁ ꯆꯍꯤꯁꯦ ꯌꯥꯝ ꯊꯨꯅ ꯆꯠꯂꯦꯀꯣ
ꯍꯣꯏ ꯆꯍꯤ ꯑꯃꯨꯛꯀ ꯂꯣꯏꯔꯅꯤꯅꯦ ꯈꯔ ꯂꯩꯔꯗꯤ ꯑꯩꯈꯣꯏꯁꯨ ꯁꯦꯃꯤꯁ ꯇꯥ ꯑꯃꯨꯛꯀ ꯂꯣꯏꯔꯅꯤ ꯀꯥꯕꯁꯨ ꯈꯪꯗꯦ
ꯎꯝ
ꯀꯥꯕ ꯂꯣꯏꯔ ꯎꯝ ꯀꯃꯥꯏꯅ ꯀꯥꯔꯤꯅꯣ ꯈꯪꯗꯦ ꯍꯥꯟꯅ
ꯎꯝ
ꯍꯥꯟꯅꯗꯤ ꯌꯥꯝ ꯇꯞꯄꯒꯤ ꯇꯥꯏꯞꯇ ꯇꯧꯋꯦꯕꯀꯣ ꯑꯁ ꯍꯧꯖꯤꯛꯀꯥꯟꯗꯤ ꯑꯦ ꯌꯥꯗ꯭ꯔꯦꯗ
ꯎꯝ
ꯌꯥꯝ ꯊꯨꯔꯦ ꯃꯇꯝꯅ ꯑꯣꯏꯔꯝꯃꯅꯤ ꯍꯥꯟꯅ ꯃꯇꯝꯗꯗꯤ ꯑꯪ ꯌꯥꯝ ꯇꯞ ꯇꯞꯄ ꯃꯥꯜꯂꯦꯀꯣ ꯍꯧꯖꯤꯛꯀꯥꯟꯗꯤ ꯀꯩꯀꯩꯅꯣ ꯐꯣꯟꯒꯨꯝꯕ ꯂꯩꯕꯅꯤꯅ ꯂꯩꯕꯁꯨ ꯅꯨꯡꯉꯥꯏꯕꯅꯤꯅ ꯀꯣ
ꯎꯝ ꯑꯗꯨ ꯐꯣꯟ ꯌꯦꯡꯉꯔꯣꯏꯒꯦ ꯑꯗꯨꯝ ꯅꯨꯃꯤꯠ ꯑꯦ ꯑꯁ ꯀꯩ ꯍꯥꯏꯕ꯭ꯔꯥ ꯅꯨꯃꯤꯠꯇꯣ ꯌꯥꯝ ꯇꯦꯜꯂꯦ ꯎꯝ
ꯎꯝ ꯑꯩꯗꯤ ꯑꯌꯨꯛ ꯍꯧꯒꯠꯄꯒ ꯑꯗꯨꯝ ꯑꯃꯨꯛ ꯑꯃꯨꯛꯀ ꯂꯩꯔꯒ ꯅꯣꯡ ꯈꯔ ꯂꯩꯔꯒ ꯃꯝ
ꯎꯝ
ꯊꯦꯡꯅ ꯍꯧꯒꯠꯄꯒꯤ
ꯎꯝ
ꯉꯟꯅ ꯍꯧꯒꯠꯄꯁꯤꯡꯗꯤ ꯊꯕꯛ ꯌꯥꯝ ꯇꯧꯋꯦ ꯑꯌꯨꯛꯇꯒꯤꯀꯣ
ꯎꯝ
ꯑꯩꯈꯣꯏꯗꯤ ꯊꯕꯛ ꯇꯧꯗꯕꯤꯗ ꯇꯨꯝꯃꯒ ꯑꯗꯨꯝ ꯂꯩꯌꯦ ꯑꯗꯨꯒꯤ ꯃꯇꯝꯗꯣ ꯌꯥꯝ ꯅꯨꯃꯤꯠꯇꯣ ꯌꯥꯝ ꯇꯦꯜꯂꯦ
ꯎꯝ ꯌꯥꯝ ꯊꯨꯁꯨ ꯊꯨꯃꯜꯂꯦꯍꯦ ꯍꯧꯒꯠ ꯑꯩꯁꯨ ꯌꯥꯝꯅ ꯇꯨꯝꯅ ꯑꯦ ꯉꯟꯅ ꯇꯨꯝꯂꯁꯨꯀꯣ ꯍꯧꯒꯠꯄ ꯀꯥꯟꯗ ꯑꯗꯨꯝ ꯊꯦꯡꯈ꯭ꯔꯦ ꯍꯦꯕꯤꯠ ꯑꯣꯏꯈ꯭ꯔꯕꯅꯤꯅꯀꯣ ꯃꯤꯠꯇꯣ ꯌꯥꯗꯦ
ꯍꯣꯏ
ꯑꯗꯨꯝ ꯁꯤꯛꯁ ꯊꯥꯔꯇꯤ ꯍꯦꯟꯕ ꯀꯥꯟꯗ ꯑꯗꯨꯝ ꯃꯤꯠꯇꯣ ꯍꯧꯒꯠꯂꯦ
ꯑꯩꯗꯤ ꯏꯁ ꯋꯥꯛꯀꯤꯡ ꯆꯦꯟꯒꯦ ꯇꯧꯕꯗꯨꯁꯨ ꯉꯝꯗ꯭ꯔꯦꯅꯦ
ꯎꯝ
ꯑꯗꯨꯝ ꯇꯨꯝꯃꯒ ꯅꯨꯃꯤꯗꯥꯡꯗꯣ ꯊꯦꯡꯅ ꯇꯨꯝꯕꯒꯤꯀꯣ
ꯎꯝ
ꯍꯛꯆꯥꯡꯗꯣ ꯋꯥꯔꯦꯕ ꯍꯧꯒꯠꯄ ꯇꯦꯟꯕ ꯁꯨꯛꯉꯝ ꯉꯝꯗꯦꯕ
ꯎꯝ ꯑꯗꯨ ꯑꯣꯏꯔꯁꯨꯀꯣ ꯏꯚꯤꯅꯤꯡ ꯏꯚꯤꯅꯤꯡꯗ ꯈꯔ ꯈꯔ ꯑꯗꯨꯝ ꯃꯄꯥꯟ ꯊꯣꯛꯑꯣ ꯑꯗꯨ ꯅꯠꯇ꯭ꯔꯗꯤ ꯎꯝ ꯎꯝ ꯍꯛꯆꯥꯡ ꯍꯛꯆꯥꯡꯗꯣ ꯁꯣꯟꯕꯅꯦ ꯑꯗꯨꯃꯥꯏ ꯊꯣꯛꯇ꯭ꯔꯗꯤ ꯎꯝ ꯃꯄꯥꯟꯗ ꯈꯔ ꯀꯣ ꯔꯨꯝꯗ ꯑꯗꯨꯝ ꯂꯩꯃꯜꯂꯁꯨ ꯑꯩꯈꯣꯏꯒꯤ ꯏꯁꯥꯗꯣ ꯉꯝꯗꯕꯅꯦ
ꯍꯣꯏ ꯑꯩꯁꯦ ꯇꯨꯝꯕꯗꯀꯣ ꯂꯣꯏꯅ ꯃꯥꯏ ꯃꯤꯠꯇꯣ ꯂꯣꯏꯅ ꯄꯣꯝꯃꯦ
ꯎꯝ
ꯅꯣꯏꯕꯗꯤ ꯅꯠꯇꯕꯀꯣ ꯎꯝ ꯑꯗꯨꯝ ꯇꯨꯝꯃ ꯂꯩꯕꯒꯤ ꯃꯤꯠ ꯄꯣꯝꯕꯗꯣ
ꯑꯗꯨ ꯐ꯭ꯔꯦꯁꯁꯨ ꯑꯣꯏꯗꯕꯅꯦꯀꯣ ꯑꯗꯨꯃꯥꯏꯅ ꯂꯩꯕꯗ ꯎꯝ
ꯆꯥꯛ ꯀꯨꯝꯕꯁꯨ ꯆꯥꯅꯤꯡꯗꯦ ꯑꯗꯨꯒꯤ ꯑꯗꯨꯃꯥꯏꯅ ꯅꯨꯡꯉꯥꯏꯔꯒ ꯂꯩꯕꯗꯨꯅꯦ ꯍꯌꯦꯡ ꯋꯥꯏ ꯃꯤ ꯑꯣꯏꯊꯕꯗꯣ ꯑꯩ ꯍꯧꯖꯤꯛ
ꯐꯖꯅ ꯇꯨꯝꯃꯣ ꯃꯇꯝ ꯆꯥꯅ
ꯎꯝ ꯑꯩ ꯂꯥꯏꯔꯤꯛꯁꯨ ꯄꯥꯅꯤꯡꯕ ꯄꯥꯁꯨ ꯄꯥꯅꯤꯡꯗꯕꯀꯣ ꯂꯥꯏꯔꯤꯛꯇꯣ ꯄꯥꯕ ꯍꯧꯔꯗꯤ ꯅꯨꯡꯉꯥꯏꯌꯦꯕ
ꯄꯥꯗ꯭ꯔꯗꯤ ꯍꯥꯏꯅꯣ
ꯑ ꯍꯧꯕꯗꯨ ꯇꯟꯕ ꯍꯥꯏꯗꯤ ꯂꯥꯏꯔꯤꯛ ꯐꯥꯛꯇꯣꯛꯄꯗꯨ
ꯑꯗꯨ ꯐꯝꯅꯦꯅ ꯑꯗꯨꯝ ꯐꯝꯈ꯭ꯔꯗꯤꯀꯣ ꯑꯗꯨꯝ ꯄꯥꯅꯤꯡꯕ ꯊꯣꯛꯄꯅꯦ ꯑꯗꯨ
ꯍ ꯍꯣꯏ ꯑꯗꯨꯅꯦ ꯐꯝꯗꯕ ꯑꯩꯅ ꯁꯨꯛ ꯐꯝ ꯐꯝꯗꯕ ꯑꯗꯨꯒꯤ
ꯎꯝ
ꯈꯪꯗꯔꯤꯦꯗ ꯃꯤ ꯑꯣꯏꯒꯦꯔꯥ ꯑꯣꯏꯔꯣꯏꯗꯥ ꯀꯣꯂꯦꯖ ꯇꯝꯃꯒ ꯑꯗꯨꯝ ꯂꯩꯔꯦ ꯎꯄꯥꯏ ꯂꯩꯇꯦ
ꯑꯣꯏ ꯑꯣꯏꯒꯤꯅꯤꯍꯦ
ꯎ ꯑꯣꯏ ꯑꯣꯏꯅꯤꯉꯥꯏ ꯃꯥꯟꯗ꯭ꯔꯦꯗ ꯈꯪꯗ꯭ꯔꯦ ꯄꯥꯕꯁꯨ ꯁꯨꯡꯆꯪ ꯆꯪꯗ꯭ꯔꯦꯀꯣ
ꯁꯤꯗꯤ ꯇꯣꯉꯥꯟ ꯇꯣꯉꯥꯟꯅ ꯂꯩꯕꯅꯦ
ꯎꯝ
ꯑꯩꯈꯣꯏ ꯄꯨꯟꯁꯤꯁꯦ
ꯑꯗꯨꯅꯤ
ꯎꯝ
ꯐꯪꯗ꯭ꯔꯦ ꯊꯣꯛ ꯊꯣꯛꯄ ꯇꯧꯔꯅꯤ ꯑꯗꯨꯝ
ꯕꯤꯖꯤꯅꯦꯁ ꯇꯧꯅꯤꯡꯉꯥꯏ ꯂꯩꯔꯤꯅ
ꯑꯁ ꯀꯥꯏꯗꯒꯤ ꯄꯥꯟ ꯗꯨꯀꯥꯟ ꯐꯝꯕꯁꯦ ꯇꯣꯛꯀꯅꯤꯗ
ꯗꯨꯀꯥꯟ ꯐꯝ ꯐꯝꯗꯣꯏꯅꯦ ꯑꯗꯨꯁꯨ ꯏꯟꯀꯝ ꯇꯥꯜꯂꯗꯤ ꯌꯥꯔꯦꯗ ꯑꯩꯈꯣꯏꯒꯤ ꯁꯕꯖꯦꯛ ꯃꯇꯥꯡꯒ
ꯍ ꯄꯥꯟꯗꯨꯀꯥꯟ ꯆꯞ ꯆꯥꯔꯣ ꯅꯠꯇ꯭ꯔ
ꯍꯣꯏ ꯑꯗꯨꯁꯨ ꯏꯟꯀꯥꯝ ꯂꯥꯛꯀꯅꯤꯅ
ꯇꯧꯕ ꯌꯥꯏꯌꯦ ꯂꯥꯛꯈ꯭ꯔꯣ ꯑꯩꯈꯣꯏ ꯑꯅꯤ ꯇꯧꯃꯤꯟꯅꯔꯁꯦ ꯅꯪ ꯀꯣꯂꯦꯖ ꯀꯥꯕ ꯂꯣꯏꯔꯒꯀꯣ ꯑꯗꯨꯝ ꯂꯥꯛꯈ꯭ꯔꯣ
ꯍꯣꯏ